ꯇꯔꯛ
ꯇꯥꯏꯌꯦ ꯇꯥꯏꯌꯦ
ꯀꯩꯗꯧꯔꯤꯅꯣ
ꯑꯩ ꯏꯔꯨꯕꯊ ꯀꯨꯏꯔꯦꯗ ꯏꯔꯨꯕ ꯑꯗꯨꯝ ꯐꯝꯃꯦ
ꯆꯥꯛꯗꯤ ꯆꯥꯔꯕꯣ
ꯆꯛꯁꯗꯔꯤꯌꯦ ꯆꯞꯊꯦ ꯍꯧꯖꯤꯛꯇ ꯊꯣꯡꯕ ꯂꯣꯏꯈ꯭ꯔꯦ
ꯊꯦꯡꯉꯤꯍꯦ
ꯎꯝ ꯊꯦꯡꯉꯦ
ꯑꯩꯈꯣꯏꯗꯤ ꯇꯨꯡꯗꯧꯔꯦ
ꯑꯦꯁ ꯀꯔꯤꯁ ꯆꯥꯗ
ꯉꯁꯤ ꯑꯁꯦ ꯃꯥꯏꯔꯦꯟ ꯆꯥꯏꯑꯦ ꯑꯁ ꯏꯟꯖꯥꯡ ꯊꯣꯡꯅꯤꯡꯉꯥꯏ ꯂꯩꯇꯦ ꯏꯃꯥꯈꯣꯏꯁꯨ ꯂꯩꯇꯕꯅꯤꯅꯀꯣ
ꯃꯔꯦ ꯅ ꯍꯥꯎꯒꯅꯦ
ꯑꯁ ꯗ꯭ꯔꯦꯟꯗꯁꯨ ꯆꯥꯏ ꯑꯁꯤꯗꯁꯨ ꯂꯥꯛꯑꯒ ꯇ ꯁꯃꯥꯟꯈꯦꯕ
ꯊꯔꯣꯏꯒ ꯂꯩꯇ꯭ꯔꯣ ꯊꯔꯣꯏꯒ ꯍꯥꯞꯄꯒ ꯊꯣꯡꯉꯣ
ꯊꯔꯣꯏ ꯈꯨꯝꯕ ꯆꯠꯄ ꯌꯥꯗꯦ ꯍꯥꯏ ꯑꯅ ꯑꯗꯨꯒꯤꯠꯄ ꯆꯠꯇꯦ ꯑꯩꯈꯣꯏ ꯂꯧꯗ ꯂꯧꯗ ꯆꯠꯄ ꯌꯥꯗꯦ ꯍꯥꯏꯌꯦ ꯃꯥꯅ
ꯎꯝ
ꯍꯧꯖꯤꯛ ꯈꯛꯇ ꯊꯝꯕꯒꯤꯀꯣ ꯑꯗꯨ ꯆꯪꯕ ꯌꯥꯗꯦ ꯍꯥꯏꯕ
ꯎꯝ
ꯉꯥꯒꯨꯝꯕ ꯐꯥꯔꯒ ꯆꯥꯕ ꯌꯥꯗ꯭ꯔꯥ ꯅꯣꯏ ꯄꯨꯈ꯭ꯔꯤꯗꯒꯤ
ꯉꯥꯁꯦ ꯌꯥꯝ ꯄꯤꯛꯑꯦꯗ ꯈꯔ ꯆꯥꯔꯗꯤ ꯐꯒꯗꯧꯕ ꯌꯥꯝ
ꯅꯍꯥꯟ ꯑꯩꯅ ꯂꯥꯛꯄ ꯀꯩꯅꯣꯗꯨꯗꯤ ꯆꯥꯎꯕ ꯌꯥꯝ ꯂꯩꯔꯝꯃꯦꯍꯦ
ꯀꯔꯝꯒꯥꯟꯗ ꯑꯗꯨꯗꯣ ꯂꯣꯏ ꯂꯣꯏꯁꯤꯜꯂꯝꯃꯨꯅꯤꯗ ꯑꯃꯗꯤ ꯑꯆꯧꯕ ꯂꯩꯌꯦ
ꯃꯊꯟꯇ ꯂꯩꯔꯀꯥꯟꯗ ꯆꯥꯎꯔꯦ ꯅꯣꯏ ꯅꯣꯏ ꯅꯣꯏ ꯁꯤꯡꯗ ꯈꯪꯍꯟꯒꯅꯨꯅꯦ ꯑꯟꯏꯟꯇꯦꯜꯂꯤꯖꯦꯕꯜ
ꯆꯥꯁꯦ ꯍꯥꯏꯔ ꯀꯥꯟꯗ ꯂꯩꯔꯝꯗ꯭ꯔꯗꯤ ꯂꯣꯏꯔꯦꯀꯣ
ꯑꯍꯝꯍꯝꯍꯝ ꯉꯥ ꯃꯆꯥ ꯑꯃꯨꯛ ꯊꯝꯕ꯭ꯔꯥ
ꯈꯪꯗꯦ ꯊꯝꯕ꯭ꯔꯥ ꯊꯝꯗꯕ꯭ꯔꯥ ꯑꯗꯣ ꯉꯔꯥꯡ ꯉꯥꯛ ꯈꯔ ꯎꯕꯗ ꯌꯥꯝ ꯄꯤꯛꯑꯦꯕ ꯑꯗꯨꯗꯣ ꯀꯗꯥꯏꯗꯩꯅꯣ ꯈꯪꯗꯦ ꯑꯟꯑꯣꯗꯤꯕꯜ
ꯁ ꯅꯣꯏꯒꯤ ꯄꯨꯈ꯭ꯔꯤ ꯃꯐꯝꯗꯣ ꯑꯁ ꯃ ꯃ ꯃꯐꯝꯗꯣ ꯑꯗꯨꯝ ꯆꯞ ꯆꯥꯏꯀꯣ
ꯑꯟꯑꯣꯗꯤꯕꯜ
ꯏꯁꯩꯗꯤ ꯌꯥꯝ ꯄꯥꯝꯃꯦ ꯎꯝ ꯆꯥꯕꯁ ꯁꯨ ꯅꯠꯇꯦ ꯅꯪꯗꯤ ꯀꯩꯗꯧꯔꯤꯕ ꯍꯧꯖꯤꯛ
ꯑꯗꯨꯝ ꯐꯝꯒ ꯂꯩꯔꯤꯅꯤ ꯃꯄꯥꯟꯗ
ꯀꯅꯥ ꯀꯅꯥ ꯅꯇꯣꯝꯇ ꯂꯩꯔꯤꯔꯣ ꯑꯟꯑꯣꯗꯤꯕꯜ
ꯀꯩꯁꯨ ꯇꯧꯅꯤꯡꯉꯥꯏ ꯂꯩꯇꯦ ꯍꯧꯖꯤꯛꯁꯦ ꯇꯨꯝꯅꯕꯁꯨ ꯈꯔ ꯉꯜꯂꯤꯌꯦ ꯑꯗꯨꯒ ꯀꯩꯅꯣ ꯑꯩꯒꯤ ꯃꯅꯨꯡꯗꯁꯨ ꯔꯨꯝ ꯑꯩꯈꯣꯏ ꯑ ꯑꯩꯒꯤ ꯐꯃꯨꯡꯗꯁꯨ ꯅꯦꯋꯥꯗꯣ ꯈꯔ ꯅꯨꯡꯉꯥꯏꯇꯕꯀꯣ
ꯑꯣ ꯃ ꯃꯩꯗꯤ ꯂꯥꯛꯄ꯭ꯔꯣ
ꯃꯩꯗꯤ ꯂꯥꯛꯑꯦ ꯑꯁ ꯉꯁꯥꯏꯗꯤ ꯑꯩ ꯄꯥꯈꯠꯂꯤꯍꯦ ꯃꯩꯗꯣ ꯅꯣꯡꯁꯨꯨ ꯆꯨꯋꯦ ꯑꯗꯨꯒ ꯅꯨꯡꯊꯤꯟ ꯀꯩꯅꯣ ꯅꯨꯡꯊꯤꯟꯗꯣꯀꯣ ꯅꯣꯡꯁꯨ ꯆꯨꯔꯥ ꯀꯟꯅ ꯈꯔ ꯆꯨꯏꯌꯦ ꯑꯗꯨꯒ ꯃꯩꯁꯨ ꯂꯥꯛꯇꯕ ꯑꯁ ꯃꯩ ꯂꯥꯛꯇ꯭ꯔꯗꯤꯀꯣ ꯍꯥꯏꯔꯒ ꯕꯤꯇ꯭ꯔꯤꯁꯨ ꯌꯥꯎꯗꯕ ꯇ꯭ꯋꯦꯟꯇꯤ ꯈꯛꯇꯪ ꯉꯥꯏꯔꯦꯕ
ꯎꯝ
ꯑ ꯄꯥꯈꯠꯂꯒ ꯂꯩꯔꯒꯅ ꯑꯃꯨꯛ ꯂꯥꯛꯑꯦ
ꯑꯟꯑꯣꯗꯤꯕꯜ ꯂꯥꯛꯇ꯭ꯔꯗꯤ ꯑꯁ ꯅꯪ ꯀꯩꯗꯧꯒꯅꯤ
ꯍꯧꯖꯤꯛ ꯀꯧꯔ ꯂꯩꯗꯧ ꯃꯥꯜꯂꯦꯍꯦ ꯑꯩꯗꯤ
ꯉꯁꯤꯗꯤ ꯀꯔꯤ ꯎꯝ ꯀꯩꯅꯣ ꯇꯧꯕ ꯃꯥꯜꯂꯦ ꯍꯋꯥꯏ ꯑꯁꯥꯡꯕꯤꯗꯣ ꯇꯧꯕ ꯃꯥꯜꯂꯦ ꯉꯁꯥꯏꯅꯦ ꯌꯨꯝꯕꯨꯅ ꯄꯤꯔꯛꯄ
ꯑꯣ
ꯍꯧ ꯑ ꯍꯋꯥꯏ ꯑꯁꯥꯡꯕꯤꯅꯦ ꯑꯗꯨꯒ ꯕꯦꯂꯦꯟꯇ꯭ꯔꯤꯅꯦ ꯌꯨꯝꯕꯨꯅꯄꯤꯌꯦ
ꯍꯥꯎꯔꯅꯦ ꯑꯗꯨꯗꯤ
ꯎꯝ ꯑꯌꯨꯛ ꯇꯅꯥ ꯀ ꯑꯌꯨꯛꯀꯤ ꯏꯟꯁꯥꯁꯨ ꯈꯔ ꯂꯩ ꯃꯥꯜꯂꯦ ꯀꯩꯅꯣ ꯇꯧꯕꯅꯦ ꯅꯥꯀꯨꯞꯄꯤꯅꯦ ꯑꯂꯨꯅꯦ ꯌꯣꯡꯁꯥꯛ ꯃꯔꯨꯅꯦ
ꯑꯁ ꯅꯀꯣꯛ ꯄꯤ ꯍꯥꯏꯔꯒ ꯅꯥꯀꯨꯞꯄꯤꯁꯦ ꯃꯅꯤꯡ ꯃꯃꯤꯡ ꯐꯥꯎ ꯇꯥꯅꯤꯡꯗ꯭ꯔꯦ ꯑꯩꯗꯤ ꯀꯣ ꯑꯁ ꯌꯥꯝ ꯇꯜꯂꯦ ꯍꯥꯏꯕ ꯑꯗꯨꯝ ꯆꯥꯕꯒꯤ
ꯍꯝ
ꯑꯩꯈꯣꯏꯅ ꯍꯦꯜꯂꯕꯗꯤ ꯑꯗ ꯑꯗꯨꯝ ꯄꯨꯔꯛꯄꯀꯣ ꯑꯗꯨꯒꯤ ꯑꯁ ꯃ ꯃꯅꯥꯝꯗꯣ ꯇꯥꯟꯒꯔꯦ ꯍꯍ ꯑꯗꯨꯒ ꯀꯣ ꯎꯝ ꯑꯩꯈꯣꯏ ꯈꯨꯟꯒꯤ ꯀꯩꯅꯣ ꯑꯝ ꯑꯩꯈꯣꯏ ꯈꯨꯟꯒꯤ ꯅꯀꯣꯞꯄꯤꯗꯣ ꯑꯗꯨ ꯃꯅꯝ ꯇꯣꯡꯉꯂꯦ ꯍꯦ
ꯎꯝ ꯑꯁꯤꯗ ꯑꯁꯤꯗ ꯊꯥꯕꯁꯤꯡꯅ ꯀꯃꯥꯏ ꯎꯝ ꯗꯤ ꯍꯧꯅꯕ ꯀꯩꯅꯣꯗꯣ ꯍꯥꯔ ꯊꯝꯕꯅꯦ ꯑꯗꯨꯒꯤꯅꯦ ꯈꯨꯟꯗꯗꯤ ꯑꯗꯨꯒꯨꯝꯕ ꯀꯌꯥ ꯁꯤꯖꯤꯟꯅꯗꯦ
ꯎꯝ
ꯊꯥꯁꯨ ꯈꯔ ꯎꯝ ꯊꯝꯕꯁꯨ ꯀꯨꯏꯅ ꯊꯝꯕ ꯈꯔ ꯌꯥꯔꯝꯒꯅꯤ ꯈꯨꯟꯒꯤꯗꯤ ꯑꯁꯤꯗꯤ ꯄꯨꯝꯕ ꯌꯥꯝ ꯂꯥꯏꯅ ꯄꯨꯝꯃꯦꯗꯅ ꯅꯨꯃꯤꯠ ꯑꯍꯨꯝ ꯐꯥꯎ ꯆ ꯅꯠꯇꯦꯕ ꯑꯣ ꯀꯩꯅꯣ ꯇꯧꯕꯒꯤꯅꯦ ꯃꯣꯏ ꯌꯣꯟꯅꯕ ꯈꯛꯇ ꯇꯧꯕꯒꯤ
ꯎꯝ ꯑꯗꯨ ꯆꯥꯎꯗꯤ ꯆꯥꯎꯋꯦꯕꯀꯣ ꯃꯣꯏꯒꯤꯗꯣ ꯑꯩꯈꯣꯏꯒꯤꯗ ꯄꯤꯛꯑꯦ ꯑꯗꯨꯒ ꯃꯅꯝꯗꯣ ꯀꯜꯂꯦꯕ ꯑꯩꯈꯣꯏꯒꯤꯅꯣ ꯀꯜꯂꯦꯕ
ꯅꯣꯏꯁꯨ ꯊꯥꯕ꯭ꯔꯥ
ꯅꯠꯇꯦ ꯁꯟꯗꯦ ꯅꯨꯃꯤꯠꯗ ꯑꯩꯈꯣꯏ ꯀꯩꯅꯣ ꯎꯝ ꯅꯣꯡꯃꯥꯏꯖꯤꯡ ꯅꯨꯃꯤꯠꯇ ꯑꯩꯈꯣꯏ ꯁꯤꯡꯖꯨ ꯆꯥꯕꯀꯣ ꯃꯤꯒꯤ ꯄꯨꯔꯛꯄ ꯗꯥꯒꯤ ꯅꯨꯄꯤꯅ ꯑꯗꯨ ꯆꯥꯏꯌꯦꯕ
ꯑꯣ
ꯍꯥꯎꯕꯤ ꯍꯥꯎꯦ
ꯀꯨꯞꯄꯤ ꯊꯦ ꯑꯁ ꯅꯍꯥꯟ ꯃꯌꯥꯝ ꯄꯨꯣꯔꯛꯄꯗꯣ
ꯎꯝ
ꯑꯗꯨꯗꯒꯤ ꯑꯁ ꯂꯣꯏ ꯌꯦꯝꯕꯨ ꯁꯥꯡꯉ ꯀꯟꯅꯣ ꯀꯅꯥ ꯀꯔꯤꯒꯤꯅꯣ ꯑꯁꯨꯛ ꯌꯥꯝ ꯂꯩ ꯂꯩꯔꯒꯁꯦ ꯍꯥꯟ
ꯍ ꯑꯗꯨꯗꯤ ꯌꯥꯝ ꯃꯥꯟꯕꯤꯅꯦ ꯇꯥꯔꯒꯤ ꯆꯥꯎꯥꯛꯁꯨ
ꯇꯜꯂꯦ ꯌꯨꯝꯅ ꯀꯩꯅꯣ ꯀꯥꯗꯨꯅ ꯏꯆꯦꯍꯣꯏ ꯂꯩꯕꯒꯤꯅꯦ ꯀꯔꯤ ꯌꯥꯝ ꯀꯩꯅꯣ ꯇꯧꯔꯀꯥꯟꯁꯤꯗ ꯌꯥꯝ ꯄꯨꯔꯛꯏ ꯊꯣ ꯃꯅꯦ
ꯌꯨꯝꯕꯨꯨꯚꯥꯎ ꯂꯥꯛꯒ ꯂꯧꯑꯣ ꯍꯥꯏꯕꯅꯤ ꯃꯣꯏꯁꯨ ꯈꯔ ꯂꯧꯈꯤꯕꯅꯤ
ꯑꯁ ꯀꯨꯞꯄꯤꯕꯨꯗꯤ ꯑꯁ ꯃꯃꯤꯡꯗꯤ ꯆꯠꯂꯦ
ꯅꯥꯀꯣꯄꯤꯒꯤ ꯃꯅꯤꯡꯡ ꯃꯃꯤꯡꯗꯤ ꯆꯠꯂꯦ
ꯅ ꯀꯨꯞꯄꯤꯁꯦ ꯑꯁ ꯑꯂꯨꯒ ꯃꯅꯥꯏꯗ ꯍꯥꯏꯗꯤ ꯑꯃꯗ ꯇꯧꯔꯁꯨ ꯄꯛꯄ ꯑꯃꯗ ꯇꯧꯔꯁꯨ ꯄꯛꯄ
ꯑꯥꯁꯦꯡꯕ ꯄꯥꯛꯏꯗꯤ ꯄꯥꯛꯑꯦ ꯑꯗꯨ ꯑꯁ ꯆꯞ ꯃꯝꯒꯤ ꯑꯩ ꯑꯩꯗꯤ ꯌꯥꯝ ꯇꯟꯈ꯭ꯔꯦ
ꯑꯁ ꯑꯩꯗꯤ ꯐꯔ ꯀꯥꯟꯗꯗꯤ ꯑꯗꯨꯝ ꯀꯩꯁꯨ ꯀꯥꯏꯗꯦ ꯑꯗꯣ ꯑꯁ ꯄꯣꯝꯕ ꯍꯧꯔꯗꯤ ꯃꯅꯝꯗꯣ ꯑꯁ ꯂꯣꯏꯔꯦ ꯑꯩꯗꯤ ꯌꯥꯝ ꯅꯝꯊꯤꯌꯦ ꯀꯁꯤ ꯀꯩꯁ ꯀꯦ
ꯑꯗꯨꯝ ꯌꯨꯝꯗ ꯂꯩꯕꯤꯗꯥꯏꯗꯤ ꯀꯨꯔꯤꯁꯨ ꯆꯠꯇꯦ ꯌꯨꯝꯗ ꯂꯩꯅꯤꯡꯉꯥꯏ ꯂꯥꯛꯄꯅꯤꯅ ꯌꯨꯝꯗ ꯑꯗꯨꯝ ꯂꯩꯈ꯭ꯔꯦ
ꯌꯨꯝ ꯁꯪꯉꯦ
ꯌꯦꯔꯁꯉꯦ
ꯅꯪꯒꯤ ꯍꯨꯏ ꯂꯩꯀꯣ
ꯎꯝ ꯑꯁ ꯉꯁꯥꯏꯗꯣ ꯅꯣꯛꯅꯤꯡꯉꯍꯦ ꯑ ꯃꯥꯗꯣ ꯃꯣꯠꯈ꯭ꯔꯦ ꯑꯗꯨꯒꯤ ꯑꯥ ꯑꯩꯅ ꯏꯔꯨꯕꯤꯕ ꯃꯥꯗꯣ ꯈꯔ ꯄꯤꯛꯑꯦꯕꯀꯣ ꯄꯤꯛꯄꯒꯤ ꯑꯗꯣ ꯉꯝꯗꯦꯕ ꯑꯗꯣ ꯑꯩꯅ ꯉꯝꯕꯒꯤꯀꯣ ꯑꯩꯅ ꯏꯔꯨ ꯕꯤꯔꯒ ꯑꯁ ꯏꯔꯨꯕ ꯂꯣꯏꯔꯒ ꯈꯔ ꯂꯩꯔꯀꯥꯟꯗ ꯀꯧꯔꯒ ꯂꯥꯛꯇꯦ ꯁꯥꯎꯕ ꯃꯥꯜꯂꯦ ꯃꯥ ꯏꯪꯕꯩꯔꯥ ꯈꯪꯗꯦ ꯎꯝ ꯑꯅꯤ ꯂꯩꯕꯅꯦ ꯑꯗꯣ ꯅꯨꯄꯥꯗꯤ ꯁꯤꯈ꯭ꯔꯦꯕ ꯅꯥꯕꯩ
ꯃꯆꯥꯔꯥ
ꯎꯝ ꯃꯆꯥ ꯑꯣꯏꯔꯀꯥꯟꯗ ꯑꯉꯥꯡ ꯑꯣꯏꯔꯀꯥꯟꯗ ꯑꯅꯤ ꯄꯨꯔꯛꯄꯅꯦ ꯅꯨꯄꯥ ꯑꯃꯒ ꯅꯨꯄꯤ ꯑꯃ ꯄꯨꯔꯛꯄꯅꯦ ꯑꯗꯨ ꯄꯥꯗꯣ ꯃꯥꯗꯣ ꯎꯝ ꯀꯩꯅꯣ ꯗꯤꯁꯦꯟꯇ꯭ꯔꯤ ꯇꯧꯕꯗꯣ ꯏ ꯊꯣꯛꯄꯀꯣ ꯑꯗꯨꯒꯤ ꯉꯝꯗ꯭ꯔꯒ ꯁꯤꯈ꯭ꯔꯤꯕ ꯆꯥꯎꯗꯤ ꯆꯥꯎꯕꯅꯦ ꯑꯗꯨꯗꯣ ꯅꯨꯡꯁꯤꯕꯅꯦ ꯑꯗꯣ ꯎꯄꯥꯏ ꯂꯩꯇꯦ
ꯍꯨꯏꯒꯨꯝꯕ ꯍꯧꯗꯣꯡꯒꯨꯝꯕꯥꯁꯦ ꯑꯁ ꯌꯥꯝ ꯅꯨꯡꯁꯤꯕ ꯃꯥꯜꯂꯦ ꯅꯪꯁꯦ
ꯍꯧꯗꯣꯡꯗꯤ ꯀꯩꯌꯥ ꯌꯥꯟꯅꯗꯦ ꯑꯗꯨꯕꯨ ꯍꯨꯏꯕꯨꯗꯤ ꯑꯗꯨꯝ ꯅꯨꯡꯁꯤꯗ
ꯎꯝ ꯍꯨꯏ ꯈꯛꯇꯔꯥ ꯁꯟꯒꯨꯝꯕꯗꯤ
ꯑꯩꯈꯣꯏꯒꯤꯅꯦ ꯍꯥꯏꯔꯗꯤ ꯅꯨꯡꯁꯤꯌꯦꯗ
ꯑꯦ ꯅꯈꯣꯏꯒꯤꯅꯦ ꯍꯥꯏꯗꯤ ꯑꯗꯨꯝ ꯅꯨꯡꯁꯤꯌꯦ ꯃꯤꯒꯤꯅꯦ ꯍꯥꯏꯗꯤ ꯅꯨꯡꯁꯤ ꯁꯤꯗꯕ
ꯅꯨꯡꯁꯤꯌꯦ ꯂꯣꯏꯅ ꯅꯨꯡꯁꯤꯌꯦ ꯍꯨꯏꯕꯨꯗꯤ ꯂꯣꯏꯅ ꯅꯨꯡꯁꯤꯗ ꯀꯥꯏꯗꯒꯤ ꯑꯗꯨꯝ ꯐꯖꯩꯌꯦ ꯑꯗꯨꯝ ꯎꯕꯁꯤꯡꯕꯨ ꯑꯗꯨꯝ ꯀꯧꯔꯒ ꯂꯩꯕꯅꯦ
ꯑꯩꯁꯨ ꯅꯨꯡꯁꯤ ꯍꯨꯏꯒꯨꯝꯕ ꯑꯗꯨꯝ ꯅꯨꯡꯁꯤꯗ ꯎꯝ ꯆꯥꯁꯨ ꯆꯥꯌꯦ ꯑꯩꯗꯤ
ꯅꯣꯏ ꯅꯣꯏꯗꯤ ꯑꯩꯈꯣꯏꯒꯤ ꯍꯧꯗꯣꯡꯗꯣ ꯂꯩꯔꯤꯕꯥꯀꯣ ꯍꯧꯖꯤꯛ ꯐꯥꯎ ꯅꯣꯏꯈꯣꯏ ꯅꯪꯒꯤ ꯌꯨꯝꯗ
ꯑꯥ
ꯃꯆꯥ ꯄꯣꯛꯈ꯭ꯔꯕꯥꯔꯣ
ꯃꯆꯥ ꯑꯁ ꯀꯩꯅꯣꯗꯣ ꯆꯠꯈꯤꯕ ꯀꯨꯝꯁꯤꯗꯣ ꯑꯗꯨꯗ ꯃꯆꯥ ꯑꯍꯨꯝ ꯄꯣꯛꯄꯅꯦ ꯃꯥ ꯃꯁꯥꯁꯨ ꯄꯤꯛꯄꯅꯤꯅ ꯃꯆꯥꯁꯤꯡꯁꯨ ꯑꯗꯨꯝ ꯄꯤꯛꯑꯦ
ꯃꯥꯒꯤ ꯏꯃꯥꯗꯣ ꯍꯟꯅꯨꯕꯤ ꯑ
ꯑꯅꯤꯗꯤ ꯑꯗꯨꯝ ꯁꯤꯈꯤꯕꯅꯦ ꯃꯆꯥꯗꯣ
ꯑꯣ
ꯑꯃꯗꯤ ꯀꯩꯅꯣꯗ ꯑꯥ ꯆꯤꯡ ꯆꯤꯡ ꯃꯊꯛꯀꯤꯗꯣ ꯑꯗꯨꯗ ꯄꯨꯈꯤꯕꯅꯦ ꯂꯣꯏꯒꯦꯅ
ꯑꯣ ꯃꯥꯒꯤ ꯏꯃꯥꯗꯤ ꯍꯟꯅꯨꯕꯤ ꯑꯣꯏꯕꯒꯤ ꯍꯧꯖꯤꯛꯀꯥꯟꯁꯦ ꯌꯥꯝ ꯀꯪꯉꯥꯒ ꯂꯩꯑꯦ
ꯃꯆꯥ ꯄꯣꯛ ꯄꯣꯛꯄꯇ꯭ꯔꯕꯣ
ꯅꯍꯥꯟꯗꯣ ꯄꯣꯛꯑꯝꯃꯦ ꯑꯗꯣ ꯂꯣꯏꯅ ꯁꯤꯕꯥ ꯃꯥꯜꯂꯦ ꯑꯁ ꯀꯩꯅꯣ ꯍꯧꯗꯣꯡ ꯑꯗꯣꯝꯒꯤꯁꯨ ꯀꯩꯅꯣ ꯃꯥꯒꯤ ꯃꯆꯥꯗꯣ ꯐꯖꯅ ꯀꯩꯅꯣ ꯇꯧꯗꯦꯀꯣ ꯑꯗꯨꯝ ꯁꯤꯕ ꯁꯤꯕ ꯈꯛꯇ ꯑꯗꯨꯝ ꯇꯧꯋꯦꯕ ꯀꯩꯒꯤꯅꯣ ꯈꯪꯗꯦ
ꯑꯩꯈꯣꯏꯗꯁꯨ ꯑꯩꯈꯣꯏꯗ ꯄꯣꯛꯄꯗꯨꯁꯨꯅꯦ ꯍꯥꯏꯗꯤ ꯃꯃꯥꯅ ꯀꯩꯅꯣ ꯄꯤꯗꯕ ꯃꯥꯒꯤ ꯁꯪꯒꯣꯝꯗꯣ ꯐꯖꯅ ꯄꯤꯗꯕ ꯑꯗꯨꯒꯤ ꯁꯤꯅ
ꯆꯥꯛ ꯆꯥꯈꯤꯗ꯭ꯔꯣꯏꯅꯦ ꯑꯦ ꯆꯥꯛ ꯆꯥꯈꯤꯔꯣꯏꯗ꯭ꯔꯣ ꯊꯦꯡꯈ꯭ꯔꯦ
ꯉꯍꯥꯛ ꯂꯩꯔꯗꯤ ꯆꯔꯥꯅꯤ ꯍꯧꯖꯤꯛꯛꯇ ꯊꯣꯡꯕ ꯂꯣꯦ
ꯑꯣ ꯑꯁ ꯑꯩ ꯑꯩꯗꯤ ꯑꯩꯒꯤ ꯊꯟꯕꯒꯤ ꯍꯧꯖꯤꯛ ꯏꯁꯨ ꯆꯥꯅꯤꯡꯗꯦ ꯅꯣꯏ ꯆꯥꯛ ꯆꯥꯒꯦ ꯇꯧꯕꯗꯣ ꯑꯁ ꯀ ꯑꯣꯀꯦ ꯇꯋꯦ ꯅ ꯀꯣꯄꯤꯁꯨ ꯌꯥꯎꯋꯦ ꯑꯗꯨꯒ ꯇꯜꯂꯦ
ꯑ ꯑꯗꯨꯝ ꯅꯪꯗꯤ ꯆꯥꯕ ꯂꯣꯏꯔꯦ ꯑꯗꯨꯝ ꯊꯕꯛ ꯂꯣꯏꯔꯦꯅꯦ
ꯐꯂꯔꯦ ꯑꯩꯗꯤ ꯎꯝ ꯑꯗꯨꯅ ꯅꯨꯡꯉꯥꯏꯇ꯭ꯔꯣ
ꯑꯩꯈꯣꯏꯁꯨ ꯀꯨꯏꯔꯩꯗ ꯉꯥꯏꯍꯥꯛ ꯆꯥꯔꯒ ꯑꯗꯨꯝ ꯀꯕꯥꯛ ꯂꯣꯏꯅꯤ
ꯏꯁ ꯍꯧꯖꯤꯛ ꯀꯟ ꯌꯥꯝꯗꯕꯅꯤꯅ ꯏꯁꯤꯡꯗꯣ ꯄꯥꯏꯕ ꯈꯔ ꯅꯨꯡꯉꯥꯏꯔꯥꯎꯅꯦ ꯅꯣꯏꯗꯣ
ꯑꯥꯎ ꯅꯨꯡꯉꯥꯏ
ꯑꯗꯣ ꯅꯣꯏꯗ ꯅꯣꯏ ꯅꯥꯀꯥꯟꯒꯤ ꯄꯩꯁꯥꯕꯤ ꯏ ꯑꯃꯥ ꯂꯩꯕꯗꯣ ꯑꯩꯈꯣꯏ ꯂꯤꯂꯣꯡꯝꯒꯤ ꯑ ꯃꯥ ꯉꯁꯥꯏ ꯐꯤꯁꯨ ꯃꯥꯜꯂꯦ ꯃꯌꯥꯝ ꯑꯁ ꯕꯛꯀꯦꯗ ꯊꯝꯃꯒꯀꯣ
ꯊꯄꯛ ꯆ ꯇ ꯃꯥꯂꯦ ꯁꯤ ꯑꯗꯨꯝ ꯀꯩꯅꯣ ꯂꯩꯗ ꯅꯣꯏ ꯂꯩꯇꯕꯅꯤꯅ
ꯏꯃꯥꯟꯅꯕꯤꯗꯣ
ꯎꯝ
ꯅ ꯑꯁ ꯉꯔꯥꯡ ꯂꯥꯛꯑꯦ ꯉꯔꯥꯡ ꯂꯥꯛꯏꯅ ꯑꯩꯈꯣꯏ ꯀꯩꯅꯣꯗ ꯌꯨꯝꯗ ꯑꯗꯨꯒ ꯑꯗꯨꯒ ꯏꯃꯥꯟꯅꯕꯤꯗꯨ꯭ꯔꯣ
ꯎꯝ ꯌꯥꯝꯃꯅꯕꯤ